ꯇꯥꯕ꯭ꯔꯣ
ꯍꯜꯂꯣ
ꯇꯥꯕ꯭ꯔ
ꯑꯣ ꯇꯥꯏ ꯇꯥꯏ
ꯑ ꯑꯥ ꯑ ꯑꯣ ꯑꯗꯨ ꯇꯧꯕꯕꯅꯦ ꯉꯁꯥꯏꯁꯨꯀꯣ
ꯑꯣ ꯑꯣ ꯑꯩ ꯎꯝ ꯀꯩꯅꯣꯗꯒꯤ
ꯇꯧꯔꯤꯅꯣ
ꯑꯁ ꯍꯧꯖꯤꯛꯇꯤ ꯑꯗꯨꯝ ꯂꯩꯌꯦ ꯆꯥꯛ ꯆꯥꯇꯣꯛꯑꯒ
ꯎꯝ ꯀꯔꯤ ꯃꯊꯦꯜ ꯆꯥꯔꯒꯦ
ꯉꯁꯤꯁꯦ ꯀꯔꯤ ꯍꯥꯏꯕ꯭ꯔꯥ ꯀꯣꯔꯤꯌꯥꯟꯒꯤ ꯏꯍꯤ ꯏꯍꯤ ꯃꯅꯥ
ꯀ ꯀꯦꯕꯦꯠꯁ ꯃꯥꯟꯕ ꯑꯃꯗꯣ ꯃꯃꯤꯡ ꯈꯪꯗ꯭ꯔꯦ ꯑꯦꯏ ꯍꯦ
ꯆꯅꯤꯁ ꯀꯦꯕꯦꯖ ꯍꯥꯏꯕꯗꯨꯔꯥ ꯑꯥ ꯑꯩ ꯖꯨ ꯑꯩꯕꯨꯗꯤ ꯆꯥꯗ꯭ꯔꯤꯗ
ꯑꯥ ꯑꯥ ꯑꯩꯈꯣꯏꯗꯤ ꯉꯟꯇꯥ ꯉꯟꯇꯥ ꯆꯥꯒꯟꯕꯅꯦ꯫
ꯑ ꯎꯝ ꯉꯁꯤ ꯊꯦꯡꯅ ꯍꯧꯒꯠꯀꯅꯤꯅꯀꯣ꯫ ꯍꯧꯖꯤꯛꯀꯥꯟꯗꯤ ꯁꯨꯇꯤ ꯑꯣꯏꯕꯅꯤꯅ ꯑꯗꯨꯝꯝ꯫ ꯊꯦꯡꯅ ꯍꯒꯠꯅꯩꯍꯅ꯫ ꯁꯤ ꯁꯝꯃꯔ ꯚꯦꯀꯦꯁꯟ ꯑꯣꯏꯕꯅꯤꯅ꯫
ꯎꯝ ꯑꯗꯨꯅꯦ ꯃꯤꯌꯥꯝ꯫ ꯐ꯭ꯔꯤ ꯈꯔ ꯇꯧꯅꯔꯦ ꯍꯣꯂꯤꯗꯦ ꯂꯩꯕꯒꯤ ꯃꯇꯝ꯫
ꯎꯝ ꯑꯁ ꯅꯨꯡꯁꯥ ꯁꯥꯕꯁꯤꯒꯀꯣ ꯂꯣꯏꯔꯦ꯫
ꯑꯁ ꯅꯨꯡꯁꯥ ꯁꯥꯕꯒ ꯌꯥꯝ ꯁꯥꯏꯌꯦ ꯍꯟꯗꯛꯁꯦ꯫
ꯍꯣꯏ ꯁꯥꯏꯌꯦ꯫ ꯑꯌꯨꯛ ꯉꯟꯇꯥ ꯍꯦꯛ ꯍꯧꯒꯠꯄꯗꯀꯣ ꯎꯝ꯫ ꯎꯝ
ꯀꯔꯤ ꯀꯔꯤ ꯃꯊꯦꯟ꯫
ꯎꯝ ꯉꯁꯤꯁꯤꯅ ꯁ꯭ꯀꯣꯟ ꯆꯝꯐꯨꯠ ꯑꯃꯒ ꯎꯁꯣꯏ ꯀꯣ ꯎꯁꯣꯏꯗ ꯑꯗꯨꯒ ꯆꯥꯏ ꯊꯣꯡꯕꯤꯒꯦ ꯆꯥꯕꯨꯗꯤ ꯆꯥꯗ꯭ꯔꯦ
ꯎꯝ ꯍꯥꯎꯔꯦ ꯎꯁꯣꯏꯁꯦ ꯆꯥꯃꯟꯂꯒ ꯑꯃ ꯎꯝ꯫
ꯍꯥꯎꯗꯤ ꯍꯥꯎꯕ ꯑꯗꯨ ꯚꯥꯏꯇꯥꯃꯤꯟꯒ ꯂꯩꯕ꯭ꯔꯥ ꯂꯩꯇꯕ꯭ꯔꯥꯗꯤ ꯈꯪꯗ꯭ꯔꯦ
ꯍꯗ꯭ꯔꯦ ꯌꯥꯝ ꯆꯃꯜꯂꯁꯨ ꯄꯨꯣꯛꯁꯤ ꯅꯨꯡꯉꯥꯏꯇꯦ ꯀꯔꯤ ꯍꯥꯏꯕ꯭ꯔꯥ ꯎꯝ ꯒꯦꯁꯇ꯭ꯔꯤꯛ ꯀꯟꯒꯦ ꯇꯧꯋꯦ
ꯇꯧꯕꯅꯦ ꯇꯧꯕꯅꯦ ꯎꯝ
ꯍꯥꯎꯑꯣ ꯌꯥꯏꯅ ꯆꯥꯃꯟꯕꯁꯨ ꯌꯥꯗꯕꯀꯣ
ꯑꯗꯨꯅꯦ ꯍꯛꯆꯥꯡꯒꯤ ꯀꯥꯟꯅꯕ꯭ꯔꯥ ꯀꯥꯟꯅꯗꯕ꯭ꯔꯥꯗꯤ ꯈꯪꯗ꯭ꯔꯦ
ꯎꯝ ꯈꯪꯗ꯭ꯔꯦ
ꯍꯥꯏꯋꯥꯗꯤ ꯀꯔꯤ ꯍꯥꯏꯅꯤ ꯆꯥꯕ ꯀꯥꯟꯗ ꯃꯍꯥꯎ ꯂꯩꯕ ꯆꯥꯕ ꯅꯨꯡꯉꯥꯏꯕ ꯑꯗꯨ ꯈꯛꯇꯅꯦꯕ
ꯍꯣꯏ ꯆꯤꯟꯗ ꯍꯥꯎꯔꯗꯤꯀꯣ ꯑꯗꯨꯝ ꯆꯕ
ꯍꯣꯏ ꯍꯛꯆꯥꯡꯒꯤ ꯀꯅꯥꯕꯗꯨꯗꯤ ꯈꯪꯗ꯭ꯔꯦ ꯍꯦꯛ ꯆꯥꯕꯗ ꯀꯔꯤ ꯍꯥꯏꯅꯤ ꯆꯤꯟꯗ ꯍꯥꯎꯗ꯭ꯔꯗꯤ ꯆꯥꯅꯤꯡꯗꯦ ꯍꯥꯏꯕ ꯋꯥꯈ ꯐꯜ ꯂꯏ ꯏꯃ ꯎꯝ
ꯇꯧꯋꯦꯕ ꯇꯧꯋꯦꯕ ꯎꯁꯣꯏꯗꯤ ꯁꯣꯏꯕꯨꯝꯒꯨꯝꯕꯗꯨꯁꯨ ꯀꯣ ꯍꯥꯎꯗꯤ ꯍꯥꯎꯕ ꯑꯁ ꯄꯨꯛꯅꯗꯤꯀꯣ ꯌꯥꯗ ꯆꯒꯅꯤ
ꯎꯝ ꯁꯣꯏꯕꯝꯕꯨꯗꯤ ꯃꯤ ꯈꯔꯅ ꯎ ꯍꯛꯆꯥꯡ ꯐꯥꯏꯌꯦ ꯍꯥꯏꯌꯦ ꯍꯥꯏꯕꯗꯤ ꯃꯃꯥ ꯑꯣꯏꯕꯒꯤꯀꯣ
ꯎꯝ
ꯎꯝ ꯀꯔꯤ ꯃꯤ ꯈꯔꯒꯤꯗꯤ ꯁꯪꯒꯣꯝꯁꯨ ꯑꯗꯨꯝ ꯆꯥꯕ ꯀꯥꯟꯗ
ꯎꯝ ꯎꯝ ꯎꯝ
ꯍꯛꯆꯥꯡꯒꯤ ꯎꯝ ꯃꯤ ꯈꯔꯒꯤꯗꯤ ꯁꯣꯏꯕꯨꯝꯒꯨꯝꯕꯗꯤ ꯑꯃꯨꯛ ꯄꯣꯝ ꯍꯥꯜꯂꯒ ꯇꯧꯕꯗ ꯍꯛꯆꯥꯡꯗꯤ ꯈꯔꯗꯤ ꯀ ꯑꯅꯥꯕ ꯂꯩꯕ꯭ꯔꯥ ꯈꯪꯗꯦ
ꯑꯣ ꯑꯩꯗꯤ ꯑꯗꯨ ꯆꯥꯕ ꯌꯥꯗꯦ ꯆꯥꯔꯤꯗꯤꯀꯣ ꯑꯁꯒꯤ ꯏꯁꯇ꯭ꯔꯤꯛ ꯀꯟꯕꯒꯤ ꯃꯥꯜꯂꯦ ꯑ ꯌꯥꯗ꯭ꯔꯦ ꯅꯥꯅꯤꯡꯉꯦ ꯍꯥꯏꯔꯗꯤ ꯗꯣ ꯍꯦꯛ ꯆꯥꯕ ꯌꯥꯔꯦ꯫
ꯑꯣ ꯑꯁ ꯑꯗꯨꯗꯤ ꯅꯪꯒꯤꯗꯤ ꯁꯨꯛꯌꯥ ꯌꯥꯗ꯭ꯔꯦꯅꯦ꯫
ꯎꯝ ꯑꯗꯣ ꯃꯅꯝꯗꯨꯁꯨ ꯌꯥꯝꯅꯀꯣ ꯆꯥꯅꯤꯡ ꯅꯕꯗꯣ ꯑꯃ ꯅꯝꯗꯨ ꯈꯛꯇ ꯅꯝꯃꯔꯁꯨ
ꯍꯣꯏ
ꯑ ꯍꯥꯎꯕꯗꯣ ꯑꯗꯣ ꯍꯧꯖꯤꯛ ꯋꯥꯔꯤ ꯍꯥꯏꯔꯁꯨ ꯑꯗꯨꯝ ꯆꯥꯅꯤꯡꯈ꯭ꯔꯦ꯫
ꯑꯗꯨꯅꯦ꯫ ꯃꯅꯝ ꯅꯝꯕ ꯐꯥꯎ ꯆꯥꯅꯤꯡꯂꯒ ꯋꯥꯔꯤ ꯁꯥꯕꯗꯁꯨ ꯑꯃꯨꯛ
ꯍꯣꯏ ꯆꯥ ꯆꯥꯕ ꯌꯥꯗꯕ ꯄꯣꯠ ꯆꯥꯒꯅꯨ ꯍꯥꯏꯕ ꯄꯣꯠ ꯑꯗꯨꯝ ꯍꯦꯟꯅ ꯆꯥꯅꯤꯡꯕꯗꯧ ꯃꯥꯜꯂꯦ꯫
ꯍꯣꯏ ꯑꯗꯨꯝ ꯇꯧꯋꯦ꯫
ꯎꯝ
ꯑꯩꯅ ꯅꯥꯕ ꯀꯥꯟꯗ ꯀꯔꯤ ꯇꯧꯕ꯭ꯔꯥ ꯍꯥꯏꯔꯒ ꯄꯥꯟ ꯆꯥꯒꯅꯨ ꯍꯥꯏꯕ ꯑꯁ ꯄꯥꯟꯗ ꯆꯥꯅꯤꯡꯕꯒꯤ꯫ ꯂꯣꯠꯅ ꯄꯥ ꯌꯦꯟꯁꯥꯡꯗꯣ ꯆꯥꯕꯅꯦꯕ
ꯑ
ꯀꯥꯒꯅꯣ ꯍꯥꯏꯕꯗꯣ ꯍꯦꯟꯅ ꯍꯥꯎ ꯎꯗꯧꯕ ꯃꯥꯟꯕ ꯏꯟꯁꯥꯡ ꯊꯣꯡꯅꯒ ꯊꯝꯕꯗꯨꯁꯨ ꯀꯣ
ꯍꯣꯏ ꯇꯧꯕꯅꯦ꯫
ꯇꯧꯗꯤ ꯇꯧꯋꯦ꯫
ꯑꯗꯨꯒꯤ ꯃꯥꯜ ꯎꯝ ꯑꯗꯨꯃꯥꯏꯅ ꯇꯧꯕꯅꯦ꯫
ꯎꯝ ꯍꯥꯏꯅ ꯂꯩꯕ ꯈꯔ ꯂꯩ ꯖꯣꯟꯗꯤꯁ ꯂꯩꯕꯒꯤ ꯄꯥꯟꯗꯤ ꯆꯥꯒꯅꯨ ꯍꯥꯏꯕ ꯍ ꯑꯗꯨꯗ ꯆꯥꯅꯤꯡꯕꯅ ꯆꯥꯅꯤꯡꯕꯅ ꯑꯥ ꯍꯦꯟꯅ ꯆꯥꯅꯤꯡꯉꯛꯄꯗꯣ
ꯎꯝ
ꯑꯗꯨꯝ ꯇꯧꯋꯦ꯫
ꯇꯧꯅꯦ ꯑꯗꯨꯒꯤ ꯑꯣꯏꯔꯝꯅꯦ ꯑꯉꯥꯡꯁꯤꯡꯁꯨ ꯇꯧꯒꯅꯨ ꯍꯥꯏꯔꯦ ꯍꯦꯟꯅ ꯇꯧꯅꯤꯡꯕꯗꯣ ꯂꯝꯍꯦꯟꯒꯅꯨ ꯍꯥꯏꯗꯤ ꯍꯦꯟꯅ ꯂꯝꯍꯦꯟꯅꯤꯡꯕꯗꯣ
ꯑꯥ ꯍꯥ ꯑꯗꯨꯅ ꯃꯤꯈꯔꯥꯅ ꯍꯥꯏꯌꯦ꯫ ꯇꯧꯍꯟꯅꯤꯡꯗꯕ ꯊꯕꯛ ꯂꯩꯔꯗꯤ ꯑꯉꯥꯡꯁꯤꯡꯁꯨ ꯍꯥꯏꯃꯟꯅꯗꯤ ꯃꯣꯏ ꯇꯧꯕꯅꯤ ꯍꯥꯏꯌꯦ꯫ ꯑꯗꯨ ꯌꯥꯝ ꯀꯟꯅ ꯍꯥꯏꯗꯕꯤꯗ ꯐꯖꯅ ꯍꯥꯏꯔꯒ ꯀꯣ ꯀꯔꯤ ꯍꯥꯏ ꯅꯤ ꯌꯥꯝ ꯁꯥꯎꯔꯒ ꯆꯩꯕ ꯅꯠꯇꯕ ꯍꯥꯏꯗꯕ ꯈꯔ ꯐꯖꯅ ꯍꯥꯏꯔꯒ
ꯑꯥ
ꯐꯠꯇꯦ ꯐꯠꯇꯦ ꯁꯤꯒꯨꯝꯕ ꯈꯔꯇꯪ ꯍꯥꯏꯔꯒꯀ ꯀꯟꯅ ꯍꯥꯏꯔꯗꯤ ꯃꯤꯁꯦ ꯎ ꯇꯧꯅꯤꯡꯕꯗꯣ ꯍꯦꯛ ꯋꯥꯈꯜꯗ ꯂꯩ ꯍꯥꯏꯌꯦ ꯆꯨꯝꯕ ꯃꯥꯜꯂꯦ ꯑꯗꯨꯁꯨ
ꯑꯩꯈꯣꯏ ꯑꯩꯈꯣꯏꯗꯁꯨ ꯆꯥꯛꯒꯅꯨ ꯍꯥꯏꯕꯗꯣ ꯍꯦꯟꯅ ꯆꯥꯅꯤꯡꯕꯗꯣ
ꯎꯝ ꯑꯗꯨꯅꯦ꯫ ꯑꯉꯥꯡꯗ ꯈꯛꯇ ꯅꯠꯇꯦꯕ꯫ ꯑꯩꯈꯣꯏ ꯑꯍꯥꯟ ꯁꯤꯡꯁꯨ ꯈꯔꯥꯏ ꯎꯝ
ꯑꯉꯥꯡ ꯑꯍꯟꯁꯤꯡꯅ ꯍꯦꯟꯅ ꯁꯥꯊꯤꯈ꯭ꯔꯦꯕ ꯉꯥꯡꯃꯨ ꯇꯥꯗ꯭ꯔꯕꯅꯦ꯫
ꯑꯗꯨꯗꯅꯦ꯫
ꯑꯩꯈꯣꯏ ꯀꯔꯤ ꯍꯥꯏꯅꯤ ꯃꯤꯗꯜ ꯑꯦꯖꯁꯦ ꯈꯔ ꯑꯃꯨꯛ ꯐꯩ ꯑꯗꯣ ꯑꯉꯥꯡꯒ ꯈꯔꯖ ꯁꯍꯤꯁꯦ ꯔꯤ ꯅꯒ ꯑꯉꯥꯡ ꯑꯃꯨꯛ ꯑꯣꯜꯂꯦ ꯍꯥꯏꯕꯗꯨꯁꯨ ꯑꯆꯨꯝꯕ ꯑꯣꯏꯔꯝꯒꯅꯤ
ꯑꯍꯟ ꯑꯍꯟ ꯑꯍꯟ ꯑꯣꯏꯃꯟꯈ꯭ꯔꯗꯤ ꯑꯃꯨꯛꯀ ꯑꯉꯥꯡ ꯑꯣꯜꯂꯦ ꯍꯥꯏꯕꯗꯣ ꯁꯥꯎꯁꯨ ꯁꯥꯎꯒꯟꯕ ꯈꯤꯇꯪ ꯍꯥꯏꯕꯤꯔꯁꯨꯀꯣ ꯅꯨꯡꯉꯥꯏꯒꯟꯗꯕꯗꯣ
ꯑꯗꯨꯅꯦ ꯍꯥꯏꯕ ꯌꯥꯗ꯭ꯔꯦꯕ ꯑꯃꯣꯏꯅ ꯑꯄꯥꯝꯕ ꯈꯛꯇ ꯇꯧꯕꯤꯌꯨ ꯍꯥꯏꯕꯗꯨꯣ
ꯇꯧꯋꯦ ꯑꯍꯟꯁꯤꯡꯗꯨꯃꯥꯏꯅ ꯇꯧꯋꯦ ꯍꯥꯏꯌꯦ ꯑꯗꯣ ꯑꯉꯥꯡꯁꯤꯡꯕꯨꯗꯤꯀꯣ ꯂꯝꯍꯦꯜꯂꯗꯤꯩꯃꯨꯛꯀ ꯆꯩꯕ ꯌꯥꯕꯗꯣ ꯑꯍꯟꯁ ꯁꯤꯡꯗꯗꯤ ꯑꯃꯨꯛꯀꯩꯁꯨ ꯆꯩꯕ ꯌꯥꯗ꯭ꯔꯦꯀꯣ
ꯆꯩꯕ ꯌꯥꯗ꯭ꯔꯦ ꯃꯣꯏꯅ ꯍꯥꯏꯕꯗꯨꯗ ꯑꯩꯈꯣꯏꯅ ꯐꯖ ꯍꯅ ꯀꯨꯝꯕ ꯅꯠꯇ꯭ꯔꯒ ꯁꯥꯎꯔꯒ ꯉꯥꯡꯉꯁꯨ ꯑꯩꯕꯨ ꯅꯨꯡꯁꯤꯕꯤꯗꯦ
ꯍꯣꯏ
ꯐꯠꯇꯦ ꯍꯥꯏꯕ ꯋꯥꯈꯜ ꯂꯩ ꯍꯥꯏꯕ
ꯃꯨ ꯀꯁꯤꯔ ꯇꯨꯔꯥꯟ ꯈꯟꯒꯅꯤꯕ ꯃꯣꯏꯗꯤꯀꯣ
ꯑꯉꯥꯡꯁꯤꯡꯗꯤ ꯑꯩꯈꯣꯏꯅ ꯁꯥꯎꯅꯤꯡꯂꯒ ꯐꯨꯔꯁꯨ ꯌꯥꯏꯦ ꯍꯥꯏꯕꯗꯤ ꯀꯟꯅ ꯐꯨꯗ꯭ꯔꯁꯨ ꯀꯣ ꯆꯩꯔꯒ ꯍꯦꯛ ꯍꯥꯟꯅ ꯀꯩꯅꯣ ꯇꯧꯔꯁꯨ ꯆꯩ ꯃ ꯆꯦꯠꯄꯅ ꯍꯥꯏꯅ ꯄꯨꯔꯁꯨ ꯌꯥꯏ
ꯍꯣꯏ ꯑꯗꯣ ꯃꯣꯏꯗꯤ ꯈꯔ ꯂꯩꯔꯗꯤ ꯑꯃꯨꯛꯀ ꯀꯥꯎꯕꯅꯦꯕ ꯑꯉꯥꯡꯁ ꯁꯤꯡꯗꯤ ꯉꯥꯛꯇꯪ ꯆꯩꯄꯤꯔꯁꯨ ꯀꯣ ꯈꯔ ꯂꯩꯔꯗꯤ ꯑꯗꯨꯒꯨꯝꯕꯗꯣ ꯃꯣꯏ ꯄꯨꯛꯅꯤꯡꯗ ꯀꯨꯏꯅ ꯊꯝꯗꯦꯕ ꯑꯗꯣ ꯑꯍꯟꯁꯤꯡꯗꯤꯗꯨ ꯇꯧꯗꯕ ꯌꯥꯝ ꯂꯨꯏ
ꯎꯝ
ꯑꯍꯟꯒ ꯑꯍꯟꯁꯤꯡꯕꯨ ꯌꯥꯝ ꯑꯍꯟꯈꯣꯏ ꯑꯍꯟ ꯌꯥꯝ ꯑꯍꯟ ꯑꯣꯏꯈ꯭ꯔꯕꯈꯣꯏꯗꯣ ꯑ ꯂꯩꯃꯤꯟꯅꯕꯁꯤꯡꯗꯣ ꯀꯌꯥꯃꯨꯛ ꯋꯥꯔꯝꯒꯅꯤ ꯀꫭ
ꯀꯌꯥꯃꯣꯛ ꯋꯥꯔꯥꯡ ꯑꯁ ꯋꯥꯄꯅꯤ ꯍꯥꯏꯅꯦ ꯎꯝ ꯑꯍꯟ ꯂꯩꯃꯤꯟꯅꯔꯒ ꯃꯣꯏꯁꯦ ꯃꯣꯏꯒꯤ ꯍꯛꯆꯥꯡ ꯐꯠꯇ꯭ꯔꯒ ꯍꯦꯟꯅ ꯁꯥꯎꯅꯤꯡꯕꯁꯨ ꯂꯩꯌꯦ ꯑꯍꯟꯁꯤꯡꯁꯦ
ꯍꯣꯏ ꯍꯣꯏ ꯍꯣꯏ ꯇꯧꯒꯅꯤ
ꯎꯝ ꯍꯥꯏꯕꯗꯤ ꯃꯁꯥ ꯐꯥꯔꯗꯤ ꯈꯔ ꯍꯔꯥꯎꯕꯁꯨ ꯂꯩꯑꯦꯀꯣ ꯃꯣꯏꯗ ꯑꯋꯥꯕ ꯂꯩꯔꯒ ꯍꯦꯟꯅ ꯁꯥꯎꯒꯟꯕ ꯑꯗꯨꯁꯨ ꯂꯥꯏꯌꯦ ꯏꯄꯥꯅ ꯃꯣꯏ ꯂꯩꯃꯤꯟꯅꯕ ꯀꯥꯟꯗ ꯃꯃꯥꯎꯁꯤꯡ ꯑꯗꯨꯝ ꯃꯥꯗꯤ ꯆꯥꯛ ꯌꯦꯟꯁꯥꯡ ꯀꯔꯤ ꯍꯥꯏꯅꯤ ꯑ ꯌꯥꯝ ꯍꯥꯎꯗꯕ ꯏꯟꯁꯥꯡ ꯑꯣꯏꯔꯁꯨ ꯍꯥꯎꯅ ꯑꯗꯨꯝ ꯆꯥꯕꯒꯟꯕꯅꯦꯕ ꯃꯥꯅ ꯂꯥꯛꯅꯔꯛꯄ ꯀꯥꯟꯗꯗꯤ ꯌꯦꯟꯁꯥꯡ ꯍꯥꯎꯇꯦ ꯍꯟꯗꯛ ꯍꯟꯖꯤꯟ ꯌꯦꯟꯁꯥꯡ ꯏꯃꯎꯁꯦ ꯐꯖꯅ ꯊꯣꯡꯕ ꯍꯩꯇ꯭ꯔꯦ ꯍꯥꯏꯅ ꯍꯥꯏꯔꯄꯅꯦꯗ
ꯊꯣꯡꯕ ꯃꯤꯗ ꯑꯣꯏꯅ ꯇꯥꯈ꯭ꯔꯦꯕ
ꯑ ꯊꯣꯡꯕ ꯃꯤꯗ ꯑꯣꯏꯔ ꯑꯣꯏꯕ ꯑꯗꯨꯅ ꯀꯔꯤ ꯍꯥꯏꯅꯤ ꯁꯧꯒꯔꯤ ꯌꯦꯟꯁꯥꯡ ꯈꯔ ꯇꯣꯏꯅ ꯊꯣꯡꯉꯒ ꯑꯁ ꯑꯩꯈꫭꯏꯗꯤ ꯁꯧꯒ꯭ꯔꯤ ꯉꯥꯛꯇ ꯃꯣꯏꯒꯤ ꯏꯟꯁꯥꯡ ꯂꯩꯇꯕꯖꯥꯠꯅꯥ ꯍꯥꯏꯅꯒꯣ ꯑꯗꯨ ꯑꯗꯨ ꯈꯛꯇ ꯊꯣꯡꯕ꯭ꯔꯥ ꯍꯥꯏꯔꯒ ꯃꯔꯛ ꯃꯔꯥꯛꯛꯇꯗꯤ ꯈꯔ ꯇꯣꯏꯅ ꯍꯥꯏꯕ ꯇꯥꯔꯦ ꯑꯣ ꯑꯩꯈꯣꯏ ꯗꯠ ꯄꯥꯟꯕꯅꯤꯅ ꯍꯛꯁꯥꯡꯁꯤꯗ ꯍꯥꯞꯄꯒ ꯑꯃꯨꯛ ꯍꯥꯎꯋꯤ ꯍꯥꯏꯕꯒꯨꯝꯕꯗꯨꯗꯤ ꯂꯩꯕ ꯇꯝꯅꯗꯤ ꯊꯣꯡꯕ ꯃꯥꯜꯂꯦ ꯑꯗꯨꯗ ꯑꯁ ꯍꯟꯗꯛ ꯁꯦ ꯑꯩꯒꯤ ꯀꯩꯅꯣꯁꯦ ꯏꯀꯣ ꯕꯣꯛꯁꯦ ꯏꯟꯁꯥꯡ ꯈꯟꯗꯕꯗꯣ ꯍꯟꯗꯛꯇꯤ ꯏꯟꯁꯥꯡ ꯌꯥꯝ ꯈꯜꯂꯦ ꯍꯥꯏꯅ ꯎꯍꯧꯁꯤꯡꯅ ꯋꯥꯔꯤ ꯁꯥꯔꯒ ꯑꯩꯈꯣꯏ ꯅꯣꯛꯄꯅꯦ
ꯑꯍ꯫ꯟꯁꯤꯡꯁꯦ ꯀꯣꯟꯅꯨꯡꯁꯤ ꯁꯤꯁꯨ ꯅꯨꯡꯁꯤ ꯃꯣꯏꯁꯨ ꯇꯧꯅꯤꯡꯔꯒ ꯇꯧꯕꯗꯤ ꯅꯠꯇ꯭ꯔꯦꯕꯀꯣ ꯑꯗꯨꯝ ꯑꯍꯟ ꯑꯣꯏꯕ
ꯍꯣꯏ ꯑꯩꯈꯣꯏꯁꯨꯦ ꯑꯗꯨ ꯃꯥꯏ ꯇꯧꯔꯛꯀꯗ꯭ꯔꯥ ꯍꯥꯏꯅ ꯅ ꯋꯥꯈꯥꯟꯦ ꯋꯥꯕ ꯍꯧꯔꯦ ꯍꯥꯏꯕꯗꯤ ꯄꯦꯟꯗꯕ ꯍꯥꯏꯕꯁꯦ ꯃꯤꯉꯣꯟ ꯃꯤꯒꯤꯁꯦ ꯂꯩꯕꯅꯤꯅꯀꯣ
ꯑꯣ
ꯑꯗꯨꯃꯥꯏꯅ ꯇꯧꯔꯛꯀꯗ꯭ꯔꯥ ꯀꯣ ꯍꯥꯏꯅ ꯌꯥꯝ ꯑꯩꯈꯣ꯫ꯏꯅ ꯅꯨꯡꯁꯤꯅ ꯇꯧꯔꯁꯨ ꯄꯦ꯫ꯟꯗꯕ ꯍꯥꯏꯕꯁꯦ ꯈꯔ ꯑꯗꯨꯝ ꯂꯩꯌꯦ
ꯑꯗꯨꯅꯦ ꯑꯩ ꯑꯩꯈꯣꯏ ꯏꯁꯥꯃꯛꯅꯁꯨ ꯑꯩ ꯏꯁꯥ ꯑ ꯄꯄꯥꯝꯕꯗꯣ ꯇꯧꯕ ꯊꯨꯡꯗꯕꯅꯦꯕ ꯑꯗꯣ ꯃꯤ ꯑꯃꯅ ꯇꯧꯕꯤꯒꯦ ꯑꯩꯒꯤ ꯅꯤꯡꯕ ꯊꯨꯡꯕ ꯃꯤ ꯑꯃꯅ ꯇꯧꯕꯤꯒꯅꯤ ꯍꯥꯏꯕꯗꯨꯗꯤ ꯑꯣꯏꯔꯣꯏꯗꯕꯅꯦꯕ
ꯑꯣꯏꯔꯣꯏ ꯊ ꯁꯨꯝꯕꯅꯦ
ꯏꯁꯥ꯫ꯃꯛꯅꯁꯨ ꯑꯩꯈꯣꯏꯅ ꯆꯥꯅꯤꯡꯕ ꯇꯧꯅꯤꯡꯕꯗꯣ ꯏꯁꯥꯃꯛꯅꯁꯨ ꯑꯩꯒꯤ ꯇꯧꯕ ꯉꯝꯗꯕꯅꯦꯕ ꯑꯗꯣ ꯃꯤ ꯑꯃ ꯑꯃꯛꯒ ꯇꯧꯕꯤꯅꯤ ꯍꯥꯏꯕꯗꯨꯗꯤ ꯑꯍꯟꯁꯤꯡꯁꯦ ꯃꯣꯏ ꯀꯜꯂꯤꯉꯩꯗ ꯇꯧꯅꯤꯡꯕ ꯑꯗꯨꯝ ꯃꯁꯥꯃꯛꯅ ꯉꯝꯕꯅꯤꯅꯀꯣ ꯍꯧꯖꯤꯛꯇꯤ ꯃꯣꯏ ꯃꯁꯥꯅꯗꯤ ꯉꯝꯗꯕ ꯑꯗꯨꯕꯨ ꯋꯥꯈꯜꯅꯗꯤ ꯂꯣꯏꯅ ꯉꯝꯕꯗꯣ
ꯍꯣꯏ
ꯑꯁ ꯍꯧꯖꯤꯛꯀꯥꯟꯒ ꯍꯥꯟꯅꯒꯤ ꯑꯍꯟꯁꯤꯡꯒ ꯊꯕꯛꯁꯤꯁꯨ ꯃꯅꯥ꯫ꯗ꯭ꯔꯦ ꯀꯣꯗꯤ ꯃꯣꯏ ꯌꯥꯝ ꯀꯟꯅ ꯇꯧ ꯀꯟꯅ ꯊꯕꯛ ꯁꯨꯕꯒꯤꯗꯣ ꯑꯩꯈꯣꯏꯕꯨ ꯌꯦꯡꯕ ꯀꯥꯟꯗꯁꯨ ꯃꯣꯏꯗꯤ ꯄꯦꯟ ꯄꯦꯟꯗ꯭ꯔꯦ
ꯑꯗꯨꯅꯦ ꯃꯣꯏꯁꯦ ꯑꯁ
ꯑꯩꯈꯣꯏ ꯌꯥꯝ ꯋꯥꯅ ꯇꯧꯔꯁꯨ ꯃꯣꯏꯒꯤ ꯊꯕꯛꯀ ꯑꯩꯈꯣꯏꯒꯤ ꯊꯕꯛꯀ ꯑ ꯀꯔꯤ ꯑ ꯀꯩꯁꯤꯅ ꯍꯥꯇ꯭ꯔꯦ ꯌꯦꯡꯕ ꯀꯥꯟꯗꯀꯣ ꯃꯣꯏꯗꯤ ꯑꯁꯤꯒꯨꯝꯕ ꯊꯕꯛ ꯈꯛꯇ ꯇꯧꯔꯒ ꯋꯥꯏ ꯈ ꯈꯂꯦꯕ ꯗꯤ ꯌꯥꯝ ꯋꯥꯅ ꯑꯁ ꯉꯁꯤꯁꯤꯗꯤ ꯌꯥꯝ ꯋꯥꯏ ꯍꯥꯏꯅ ꯈꯜꯂꯁꯨ ꯃꯣꯏꯒꯤ ꯑꯩ ꯈꯣꯏꯗꯤ ꯃꯆꯦꯠꯁꯨ ꯌꯧꯗ꯭ꯔꯦꯀꯣ ꯍꯥꯏꯅ ꯈꯟꯕꯅꯦꯕ ꯑꯗꯨ꯫ꯃꯥꯏꯅ ꯑꯩ ꯍꯣꯏꯁꯨ ꯑꯃꯨꯛ ꯑꯍꯟ ꯑꯣꯏꯔꯛꯄ ꯀꯥꯟꯗ ꯑꯗꯨꯃꯥꯏꯅ ꯇꯧꯒꯗ꯭ꯔꯥ ꯍꯥꯏꯅꯁꯨ ꯈꯂꯦ
ꯃꯥꯂꯦ ꯇꯧ
ꯃ ꯃꯝꯒꯤꯀꯣ ꯍꯥꯏꯕꯗꯤ ꯃꯇꯝ ꯃꯇꯝꯒꯤ ꯊꯕꯥꯛꯇꯤꯁꯨ ꯀꯔꯤ ꯍꯥꯏꯅꯤ ꯇꯧꯕꯁꯨ ꯊꯕꯛꯁꯨ ꯑꯩꯈꯣꯏꯁꯦ ꯌꯥꯝ ꯗ꯭ꯔꯦ ꯍꯥꯏꯕ ꯇꯥꯔꯦꯀꯣ ꯀꯟꯅ ꯇꯧꯕꯒꯤ ꯆꯥꯡꯁꯤꯗ ꯍꯟꯊꯔꯦꯕ
ꯎꯝ ꯑꯗꯨ
ꯎꯝ
ꯎꯝ
ꯁꯦꯟꯆꯨꯔꯤ ꯁꯦꯟꯆꯨꯔꯤ ꯍꯥꯏꯁꯤꯔꯥ ꯑꯗꯨꯒꯤ ꯃꯇꯥꯡꯗ ꯑꯗꯨꯝ ꯊꯕꯛꯁꯦ ꯎꯝ ꯍꯣꯏ ꯆꯥꯎꯈꯠ ꯃꯇꯨꯡ
ꯎꯝ ꯊꯥꯏꯅ ꯃꯇꯝꯗꯒꯤ ꯍꯛꯆꯥꯡ ꯐꯕꯁꯨ ꯍꯦꯜꯂꯦꯀꯣ ꯍꯧꯖꯤꯛ ꯃꯇꯝ ꯑꯁ ꯅꯁꯨ ꯅꯒꯥꯜꯂꯦ ꯑꯩꯁꯨ
ꯎꯝ ꯎꯝ ꯍꯣꯏ ꯏꯃꯨꯡ ꯈꯨꯗꯤꯡ ꯅꯥꯕ ꯂꯩꯥꯕ ꯑꯩ ꯈꯛꯇ꯭ꯔ ꯍꯥꯏꯔꯒ ꯃꯤ ꯑꯇꯥꯏꯁꯨ ꯑꯗꯨꯝ ꯅꯥꯏꯌꯦ ꯍꯥꯏꯅ ꯂꯩꯌꯦ
ꯍꯣꯏ ꯂꯣꯏꯅꯃꯛꯅꯦ ꯃꯤ ꯂꯣꯏꯅꯃꯛꯅꯦ ꯇꯧꯅꯔꯤꯁꯦ
ꯑꯩꯈꯣꯏꯒꯤ ꯑꯅꯥꯕꯗ ꯁꯤꯌꯥꯔ ꯇꯧꯔꯒ ꯑꯁ ꯑꯩꯁꯤꯁꯨ ꯑꯗꯨꯃꯥꯏꯅ ꯇꯧꯕꯅꯤ ꯅꯪꯕꯨꯗꯤ ꯌꯦꯡꯉꯒ ꯑꯁ ꯅꯥꯒꯗꯧꯕ ꯃꯥꯟꯗꯦꯅꯦ ꯍꯥꯏꯔꯒꯦ
ꯍꯤ ꯍꯤ